ꯑꯥ
ꯑꯔꯦ ꯅꯅꯨꯡꯉꯥꯏꯔꯤꯕꯣ
ꯅꯨꯡꯉꯥꯏꯔꯦ ꯅꯨꯡꯉꯥꯏꯔꯦ ꯉꯥꯏꯈꯣꯀꯣ ꯇꯥꯕ꯭ꯔꯥ ꯇꯥꯕ꯭ꯔꯣ
ꯇꯥꯏ ꯇꯥꯏ ꯆꯗ꯭ꯔꯣ
ꯅ ꯇꯥꯏꯦ ꯇꯔꯦ ꯍꯣꯏꯕꯨꯗꯤ
ꯍ ꯅꯨꯡꯉꯥꯏꯇꯧ ꯌꯥꯎꯔꯝꯒꯅꯤ ꯑꯁ ꯑꯗꯨꯝ ꯄꯪꯒ ꯂꯩꯔꯤꯗ ꯑꯗꯨꯝ ꯄꯥꯡꯂꯩ ꯂꯩꯔꯤꯌꯦ ꯎꯝ ꯑꯗ ꯀꯩꯅꯣ ꯈꯤꯇꯪ ꯗꯤꯂꯦ ꯑꯣꯏꯕ꯭ꯔꯣ
ꯈꯤꯇꯪ ꯗꯤꯂꯦ ꯑꯣꯏꯕ꯭ꯔꯥ ꯈꯪꯗꯦꯅꯦ ꯑꯩ ꯑꯩꯉꯥꯡꯁꯤ ꯐꯅ ꯇꯥꯒꯗ꯭ꯔꯣ
ꯇꯥꯗꯦ ꯑꯩ ꯉꯥꯡꯕꯁꯨ ꯇꯥꯗꯔꯣ
ꯇꯥꯏ ꯇꯥꯏ ꯍꯧꯖꯤꯛ ꯍꯧꯖꯤꯛ ꯍꯥꯏꯗꯤ ꯍꯧꯖꯤꯛ ꯇꯥꯏ ꯇꯥꯕꯔꯣ ꯇꯥꯕꯔꯣ ꯇꯣꯝꯕ
ꯇ ꯑꯃꯇ ꯄꯥꯏꯌꯨꯀꯣ
ꯎꯝ ꯗꯥ ꯅꯦꯠ ꯅꯦꯠꯋꯥꯛ ꯈꯤꯇꯪ ꯅꯨꯡꯉꯥꯏꯇꯕ ꯃꯥꯂꯦ
ꯅꯤꯡꯦꯡꯁꯟ ꯃꯗꯨꯁꯨ ꯋꯥꯔꯤ ꯆꯥꯛ ꯅꯨꯡ ꯎꯅꯔꯕꯣ
ꯀꯅꯥꯝ ꯎꯅꯗꯔꯤ ꯑꯁ ꯉꯁꯤ ꯉꯁꯥꯏ ꯑꯌꯨꯛ ꯊꯦꯡ ꯊꯦꯡ ꯆꯥꯁꯤꯟꯕꯩꯀꯣ ꯅꯣꯏ ꯆꯥꯔꯕꯣ ꯀꯩꯀꯩ ꯃꯊꯦꯜ ꯇꯧꯔꯤꯕ
ꯀ ꯉꯁꯤ ꯅꯨꯡꯗꯥꯡ ꯌꯦꯔꯨꯝꯝ ꯇꯧꯋꯦ ꯌꯦꯔꯣꯝ ꯆꯥꯏꯌꯦ ꯑꯥ ꯅꯣꯏꯗꯤ ꯀꯔꯤ꯫
ꯊꯣꯡꯕꯗꯤ ꯀꯔꯅ ꯊꯣꯡꯉꯕ
ꯑꯩꯈꯣꯏ ꯃꯦꯁꯀꯤ ꯂꯧꯕꯅꯤꯗ ꯑꯃꯨꯛ ꯀꯩꯅꯣ ꯍꯣꯁꯇꯦꯜꯗ ꯂꯩꯌꯦꯕ ꯑꯩꯗꯣ
ꯑꯣ
ꯗꯩ ꯍꯣꯁꯇꯦꯜꯒꯤ ꯆꯥꯔꯦ ꯑꯁ ꯍꯥꯎꯇꯦꯗ ꯌꯦꯔꯨꯝꯒ ꯊꯣꯡ ꯀꯥꯏꯗꯩ꯫
ꯀꯩꯅꯣꯒꯤ ꯅꯣꯏ ꯑꯦꯝ ꯌꯨꯒꯤ ꯍ ꯉ ꯉꯁꯤ ꯌꯦꯟ ꯇꯥꯛꯑꯌꯦꯦ ꯉ ꯌꯦꯟ ꯇꯥꯕꯅꯤꯅ ꯃꯈꯥꯗ ꯑꯉꯥꯡ ꯑꯃ ꯊꯣꯡꯉꯤ ꯑꯩꯈꯣꯏ ꯍꯣꯁꯇꯦꯜꯗ ꯂꯩ ꯀꯥꯡꯕꯨꯅ
ꯎꯝ ꯑꯗꯨꯗꯤ ꯐꯖꯅ ꯐꯒꯠꯇꯧꯔꯔꯕꯅꯤꯅꯦ ꯎꯝ ꯎꯝ
ꯍꯣꯁꯇꯦꯜꯒꯤ ꯌꯦꯟ ꯃꯍꯥꯎ ꯑꯗꯨꯝ ꯅꯪꯁꯨ ꯍꯥꯟꯅ ꯆꯥꯔꯅꯤꯅ ꯈꯪꯉꯝꯒꯅꯤꯅꯦ
ꯎꯝ ꯃꯍꯥꯎ ꯍꯟꯕ ꯂꯩꯇ꯭ꯔꯦꯕ
ꯃꯍꯥꯎꯗꯨ ꯃꯍꯥꯎꯗꯨ ꯈꯤꯇꯪ ꯏꯝꯄ꯭ꯔꯨꯞ ꯇꯧꯈꯠꯂꯦ ꯍꯥꯟꯅꯗꯒꯤꯕꯨꯗꯤ ꯍꯣꯏ ꯑꯗꯨ ꯍꯦꯟꯗꯤ ꯍꯦꯟꯒꯠꯇ꯭ꯔꯤ ꯍꯥꯏꯇꯥꯔꯦꯅꯦ ꯀꯣꯛꯁꯤꯟꯈꯤꯕꯅꯤꯅ ꯈꯤꯇꯪꯗꯤ ꯍꯦꯟꯒꯠꯂꯦ ꯑꯗꯨꯒ
ꯎꯝ
ꯅꯣꯏ ꯅꯪ ꯑꯗꯨꯗꯤ ꯍꯣꯁꯇꯦꯜ ꯂꯩꯔꯦ ꯅꯪ ꯀꯃꯥꯏ ꯇꯧꯅꯣ ꯔꯨꯝ ꯅꯊꯟ ꯂꯩꯕ꯭ꯔꯣ ꯅꯠꯇ꯭ꯔꯒ ꯃꯤ ꯁꯦꯔꯤꯡ ꯇꯧꯔꯒ ꯂꯩꯕꯔꯣ
ꯁꯦꯔꯤꯡ ꯇꯧꯔ ꯂꯩꯕꯅꯤꯗ ꯏꯊꯟꯗ ꯂꯩꯇꯦ
ꯑꯣ ꯅꯣꯏ ꯀꯌꯥ ꯅꯣꯏ ꯀꯌꯥ ꯂꯩꯕ
ꯑꯩꯈꯣꯏ ꯑꯩꯈꯣꯏ ꯑꯅꯤ ꯂꯩ
ꯑꯣ ꯑꯣ
ꯈꯤꯇꯪ ꯅꯨꯡꯉꯥꯏꯔ ꯃꯥꯜꯂꯦꯀꯣ ꯀꯩꯅꯣꯁꯦ
ꯎꯝ ꯈꯤꯇꯪ ꯅꯦꯠꯋꯥꯛ ꯀꯥꯔ ꯌꯥꯔꯦ ꯍꯧꯖꯤꯛꯄꯨꯗꯤ ꯉꯁꯥꯏ ꯑꯍꯧ ꯑ ꯑꯍꯥꯟꯕꯩ ꯑꯍꯥꯟꯕꯩꯗꯨꯗꯤ ꯃꯌꯦꯛ ꯁꯦꯡꯅ ꯇꯥꯗꯦꯕ
ꯎꯝ ꯁꯤꯅ ꯀꯩꯅꯣ ꯈꯤꯇꯪ ꯐꯔꯒꯨꯝ ꯇꯧꯏ ꯀꯩꯅꯣ ꯇꯧꯗꯦꯅꯦ ꯎꯝ ꯅꯣꯏ ꯍꯧꯖꯤꯛ ꯃꯤ ꯀꯌꯥ ꯂꯩꯔꯤꯅꯣ ꯑꯗꯨꯗꯕꯣ
ꯃꯤ ꯍꯧꯖꯤꯛꯁꯤ ꯀꯩꯅꯣ ꯂꯩ ꯇꯔꯥꯒ ꯇꯔꯥꯃꯥꯊꯣꯏ ꯑꯣꯏꯔ ꯃꯥꯜꯂꯪ ꯇꯔꯥꯃꯥꯊꯣꯏ ꯑꯩ ꯅꯍꯥꯟ ꯂꯥꯛꯑꯀꯥꯟꯗ ꯑꯃ ꯑꯩ ꯍꯦꯛ ꯂꯥꯛꯄꯒ ꯑꯉꯥꯡ ꯑꯃ ꯊꯣꯛꯈ꯭ꯔꯦ ꯃꯥꯥꯏ ꯀꯩꯅꯣ ꯁꯨꯇꯤ ꯐꯪꯉꯦꯅ
ꯑꯣ
ꯑꯗꯒꯤ ꯑꯩꯁꯨ ꯀꯩꯅꯣ ꯇꯧꯕꯩ ꯂꯥꯛꯄꯅꯤꯗ ꯁꯨꯝ ꯀꯣꯏꯕ ꯑꯣꯏ ꯂꯥꯛꯄꯅꯤꯗ ꯑꯇꯣꯞꯄ ꯑꯁꯨꯝꯕ ꯊꯕꯛ ꯂꯥꯡꯑꯝꯕꯗ ꯁꯣꯝ ꯅꯥꯀꯟꯗ ꯃꯇꯝ ꯈꯔ ꯑꯃꯨꯛ ꯂꯩꯒꯦꯅ ꯗꯦꯜꯂꯤ ꯂꯩ ꯁꯥꯕꯅꯤ
ꯎꯝ ꯇꯤꯀꯦꯠ ꯀꯛꯑꯥ ꯀꯥꯟꯗ ꯂꯨꯄꯥ ꯀꯌꯥ ꯆꯪꯈꯤꯒꯦ
ꯇꯤꯀꯦꯠ ꯀꯛꯄꯗ ꯈꯤꯇꯪ ꯋꯥꯠꯂꯤꯉꯩ ꯀꯛꯄꯒꯤ ꯂꯨꯄꯥ ꯂꯤꯁꯤꯡ ꯇꯔꯨꯛ ꯇꯔꯦꯠ ꯁꯨꯃꯥꯏꯕꯨꯗꯤ ꯆꯪꯗꯤ ꯆꯪꯈꯤ ꯑꯗꯨꯗ ꯑꯁ ꯀꯩꯅꯣ ꯅꯍꯥꯟ ꯑꯗꯨ ꯑꯅꯛꯄ ꯀꯥꯡꯕꯨ ꯌꯦꯡꯀꯥꯟꯗꯗꯤ ꯃꯃꯟꯗꯣ ꯂꯤꯁꯤꯡ ꯇꯔꯥꯒꯤ ꯆꯥꯡꯗ ꯌꯧꯕꯅꯤ ꯑꯗꯨ ꯈꯔ ꯋꯥꯠꯂꯤꯉꯩ ꯀꯛꯄꯩ ꯑꯗꯨꯃꯥꯏꯅ ꯂꯤꯁꯤꯡ ꯇꯔꯨꯛꯀ ꯆꯃꯥꯄꯟ ꯑꯣꯏꯣꯏ ꯇꯔꯦꯠꯀꯤ ꯆꯥꯡ ꯍꯥꯏꯇꯥꯔꯦꯅꯦ
ꯑꯥ
ꯑꯗꯨꯃꯥꯏꯅ ꯆꯪꯉꯦ ꯌꯨꯝ ꯏꯁ ꯌꯨꯝꯊ ꯌꯨꯝꯗ ꯊꯣꯛꯣꯛ ꯌꯧꯔꯛꯁꯤꯔꯅ ꯈꯜꯂꯝꯕꯅꯦ
ꯑꯥ
ꯑꯗꯨꯗ ꯌꯨꯝꯒꯤ ꯕꯔꯥꯗꯣ ꯗꯦꯜꯂꯤ ꯆꯠꯇꯣꯏ ꯕꯔꯥꯒ ꯍꯦꯟ ꯃꯥꯟꯁꯤꯜꯂꯛꯑꯕ ꯍꯥꯏꯇꯥꯔꯦ
ꯑ
ꯒꯨꯋꯥꯍꯥꯇꯤ ꯇꯨ ꯃꯅꯤꯄꯨꯔꯗꯣ ꯇꯥꯡꯉꯦꯕ ꯌꯨꯝ ꯌꯧꯕꯒꯤ ꯆꯥꯎꯔꯦ ꯆꯥꯎꯔꯦ ꯑꯁ ꯐꯖꯅ ꯆꯥꯎꯔꯦ ꯃꯈꯥ ꯆꯠ ꯌꯥꯈꯤꯗ꯭ꯔꯃꯤꯅꯀꯣ
ꯎꯝ ꯎꯄꯥꯏ ꯂꯩꯇꯦ ꯈꯪꯅꯤꯅ ꯇꯧꯔꯤ ꯃꯣꯏ
ꯎꯝ ꯅꯣꯏ ꯑꯗꯨꯗꯤ ꯀ꯭ꯂꯥꯁ ꯅꯨꯡꯗꯤ ꯀꯃꯥꯏ ꯀꯃꯥꯏꯅ ꯇꯧꯔꯤꯕ
ꯀ꯭ꯂꯥꯁꯀꯤꯁꯨ ꯑꯩꯈꯣꯏꯁꯨ ꯍꯧꯖꯤꯛ ꯀꯩꯅꯣ ꯇꯧꯔꯤꯌꯦ ꯀꯥꯂꯦꯟ ꯁꯨꯇꯤ ꯀꯟꯅ ꯄꯤꯌꯦ
ꯑꯣ ꯁꯥꯔꯕꯣ ꯌꯨꯝꯗ ꯌꯥꯝꯅ
ꯁꯥꯕ ꯍꯥꯏꯁꯤ ꯅꯣꯡꯃ ꯅꯣꯡꯃꯒꯤ ꯃꯈꯥ ꯄꯨꯣꯟꯟꯕ꯭ꯔꯥ ꯀꯩꯅꯣ ꯒ꯭ꯌꯥꯟ ꯇꯥꯔꯦꯗ ꯍꯥꯏꯗꯤꯀꯣ ꯉꯁꯤ ꯅꯣꯡꯃ ꯐꯜ ꯁꯥꯔꯅꯤ ꯍꯌꯦꯡ ꯑꯃꯨꯛ ꯏꯪꯕꯁꯨ ꯌꯥꯎꯋꯦ ꯑꯗꯩ ꯐꯖꯅ ꯁꯥꯕꯁꯨ ꯌꯥꯎꯋꯦ ꯉꯗꯤ ꯅꯣꯡꯃꯪꯂꯤ ꯃꯪꯂꯥ ꯇꯥꯔꯤ ꯇꯥꯔꯥ ꯇꯧꯔꯒ ꯅꯣꯡꯉꯥꯟꯕꯗꯣ ꯈꯤꯛꯑꯃꯃꯦꯕ ꯎꯝ ꯑꯗꯨꯗ ꯀꯩꯅꯣ ꯇꯧꯔꯛꯈꯤꯗ꯭ꯔꯦ ꯇꯥꯔꯛꯈꯤꯗ꯭ꯔꯦꯗ ꯅꯨꯡꯊꯤꯟ ꯀꯩ ꯒꯥꯗꯤ ꯇꯥꯗꯦ
ꯑꯣ ꯁꯤꯗꯗꯤ ꯑꯃꯨꯛ ꯅꯣꯡ ꯐꯖꯅ ꯇꯥꯖꯔꯝꯃꯤ ꯑꯗꯨꯝ ꯅꯨꯡꯇꯤꯒꯤ ꯑꯉꯥꯡ ꯈꯪꯉꯤꯗ ꯎꯝ ꯂꯦꯞꯄꯤ ꯃꯔꯛꯇ ꯅꯨꯡꯁꯤꯠ ꯅꯨꯡꯁꯥꯃꯨꯛ ꯉꯥꯛꯇꯪꯗꯤ ꯁꯥꯏ ꯑꯗꯨ ꯑꯗꯨꯝ ꯅꯨꯡꯇꯤꯒꯤꯗꯤ ꯑꯗꯨꯝ ꯁꯣꯏꯗꯤ ꯁꯣꯏꯗ꯭ꯔꯦ ꯍꯥꯏꯇꯥꯔꯦꯅꯦ
ꯇꯨꯝꯃꯗꯤ ꯐꯖꯅ ꯅꯨꯡꯉꯥꯏꯕꯅꯤꯌꯦ ꯑꯗꯨ
ꯑꯁ ꯇꯨꯝꯕꯗꯤ ꯐꯖꯅ ꯅꯨꯡꯉꯥꯏꯔꯦ
ꯐꯩꯖꯨꯞ ꯐꯖꯅ ꯁꯨꯞꯕ ꯇꯨꯝꯑꯃꯅꯤ ꯅꯣꯏꯗꯤ
ꯑꯌꯨꯛ ꯁꯨꯞꯄꯒ ꯑꯌꯨꯛ ꯐ ꯁꯨꯞꯊꯔꯒ ꯍꯥꯟꯅꯅ ꯄꯨꯡ ꯕꯥꯔꯣ ꯃꯈꯥꯏ ꯑꯗꯨꯝ ꯍꯥꯏꯗꯤ ꯄꯨꯡ ꯇꯨꯡꯒꯤ ꯍꯥꯏꯀꯥꯟꯗ ꯄꯨꯡ ꯑꯅꯤ ꯑꯍꯨꯝꯗꯤ ꯑꯗꯨꯝ ꯇꯥꯏ ꯍꯥꯏꯇꯥꯔꯦ ꯁꯥꯕꯩꯀꯣ
ꯎꯝ
ꯁꯤꯗꯅ ꯑꯃꯨꯛ ꯄꯨꯡ ꯕꯥꯔꯣ ꯇꯥꯔꯛꯄ ꯑꯗꯨꯝ ꯐꯠ ꯍꯦꯞꯇꯕ ꯑꯗꯨꯝ ꯇꯨꯡꯅꯤꯡꯉꯛꯑꯦꯕ
ꯎꯝ ꯑꯗꯩ ꯑꯗꯣ ꯅꯨꯡꯊꯤꯟ ꯑꯗꯨꯗ ꯁꯥꯕ꯭ꯔꯅꯦ ꯑꯗꯨꯕꯨ
ꯅꯨꯡꯊꯤꯟꯜ ꯅꯨꯡꯁꯥ ꯍꯣꯏ ꯌꯥꯝ ꯀꯟꯅ ꯁꯥꯗꯕꯗꯤ ꯅꯠꯇꯦ ꯑꯗꯨ ꯅꯨꯡꯊꯤꯟ ꯅꯨꯡꯁꯥꯗꯤ ꯁꯥꯗꯤ ꯁꯥꯏ ꯑꯗꯨꯒ ꯅꯨꯃꯤꯗꯥꯡ ꯋꯥꯏꯔꯝ ꯌꯧꯁꯤꯜꯂꯛꯄ ꯑꯃꯨꯛ ꯅꯣꯡ ꯃꯣꯛꯊꯣꯛ ꯇꯥꯔꯛꯄ ꯑꯗꯗꯒꯤꯗꯤ ꯑꯍꯤꯡꯗ ꯑꯃꯨꯛ ꯈꯔ ꯇꯥꯕ ꯑꯗꯨꯃꯥꯏꯅ ꯇꯧꯕ ꯑꯗꯨ ꯍꯣꯏ ꯌꯥꯝ ꯀꯟꯅ ꯁꯥꯕꯗꯤ ꯅꯠꯇꯦꯗ
ꯎꯝ
ꯅꯣꯏ ꯅꯃꯥꯟꯋꯥ ꯅꯃꯥꯟꯅꯕꯗꯤ ꯀꯔꯥ ꯀꯔ ꯑꯗꯨ ꯇꯧꯃꯤꯟꯅꯔꯤꯕ ꯑ ꯍꯥꯟꯅ ꯇꯤꯟꯅꯔꯛꯄ
ꯈꯣꯏ ꯁꯤꯗ ꯑꯗꯨꯗ ꯑꯗꯨꯗ ꯂꯦꯝꯕ ꯑꯃ ꯑꯣꯏ ꯍꯣꯏ ꯚꯅ ꯁꯥꯏ ꯌꯥꯝꯔ ꯑꯗꯨꯐꯥꯎ ꯌꯥꯎꯔꯕꯝꯃꯤꯗ ꯑꯗꯣ ꯑꯩꯈꯣꯏ ꯍꯧꯖꯤꯛ ꯂꯩꯁꯤ ꯏꯃꯥꯟꯅꯕ ꯑꯩꯈꯣꯏ ꯂꯩꯀꯥꯏꯗꯩ ꯑꯃ ꯂꯩꯔꯦ ꯑꯗ ꯌꯥꯝꯃꯤꯗ ꯑꯩꯈꯣꯏ ꯌꯥꯝꯃꯦ
ꯑꯣ ꯃꯤ ꯌꯥꯝ ꯌꯥꯝꯃꯦꯕ
ꯑꯥ
ꯅꯣꯏ ꯀꯩꯅꯣꯗꯤ ꯏꯁꯤꯟꯗ꯭ꯔꯣ ꯅꯪ ꯑꯗꯨꯅ ꯀꯩꯅꯣꯒꯤ ꯑꯩꯈꯣꯏ ꯑꯁꯣꯝꯒꯤ ꯐ꯭ꯔꯦꯁꯔꯁ ꯃꯤꯠ ꯀꯩꯀꯩ ꯁꯤꯟꯕ꯭ꯔꯣ
ꯁꯤ ꯃꯅꯦ ꯑꯗꯨ ꯑꯩꯈꯣꯏ ꯆꯠꯇꯦꯗ ꯅꯣꯡ
ꯑꯣ ꯐꯅꯤ ꯅ ꯑꯩ ꯀꯩꯅꯣꯗꯣ ꯀꯦꯝꯄꯁꯇꯨ ꯀꯩꯅꯣꯗꯤ ꯑꯗꯨꯝ ꯏ ꯚ ꯑꯦꯟꯗꯤ ꯄꯥꯏ ꯁꯤꯟꯕꯅꯤꯅ
ꯁꯦ ꯁꯦ
ꯑꯩ ꯏꯃꯥꯟꯅꯕ ꯑꯃ ꯑꯩ ꯅꯍꯥꯟ ꯍꯥꯏꯕ ꯏꯃꯥꯟꯅꯕꯗꯣ
ꯑꯥ
ꯃꯥꯁꯨ ꯀꯩꯅꯣ ꯇꯧꯋꯦꯕ ꯑꯗꯨ ꯂꯩ ꯃꯥ ꯃꯣꯏꯗꯤ ꯄꯨꯔꯥ ꯑꯔꯥꯡꯕ ꯃꯣꯏ ꯑꯣꯏꯅ ꯆꯦꯟꯕꯅꯦꯕ
ꯑꯥ
ꯑꯗꯨꯅ ꯃꯥꯗꯤ ꯃꯥꯅ ꯑꯗꯨꯝ ꯊꯥꯒꯠꯂꯛꯄ ꯑꯗꯩ ꯀꯩꯅꯣ ꯇꯧꯕꯗꯨꯗ ꯑꯗꯨꯝ ꯏꯚꯦꯟꯗꯤ ꯂꯦꯞ ꯅꯥꯏꯗꯦ ꯍꯥꯏꯇꯥꯔꯦ
ꯎ
ꯍꯌꯦꯡ ꯑꯗꯗꯒꯤ ꯊꯥꯕꯜ ꯃꯇꯝꯗꯁꯨ ꯊꯥꯕꯜ ꯐꯅ ꯆꯣꯡꯅꯩ
ꯆꯣꯡꯉꯤ ꯊꯥꯕꯜꯁꯤ ꯀꯩꯅꯣ ꯌꯥꯎꯁꯪꯒ ꯀꯩꯀꯪ ꯂꯩ ꯑꯗꯩ ꯍꯦꯛ ꯍꯔꯥꯎ ꯀꯨꯝꯍꯩ ꯑꯃ ꯍꯦꯛ ꯂꯩꯕ ꯆꯩꯔꯥꯎꯕꯆꯤꯡꯕ ꯁꯨꯝ ꯂꯩꯔꯗꯤꯀꯣ ꯊꯥꯕꯜꯒꯨꯝꯕꯕꯁꯤ ꯊꯥꯕꯜꯒꯨꯝꯕ ꯏꯁꯩꯒꯨꯝꯕꯁ ꯐꯖꯅ ꯇꯣꯏꯔꯦ ꯉꯔꯥꯡ ꯉꯔꯥꯡ ꯑꯩꯈꯣꯏ ꯉꯁꯤ ꯂꯣꯏꯔꯥ ꯉꯔꯥꯡ ꯂꯣꯏꯔ ꯂꯣꯏꯕꯅꯦ ꯃꯦꯟ ꯐꯤꯠ ꯇꯧꯕꯅꯦ
ꯌꯦꯖꯗꯣ
ꯎꯝ
ꯑꯣ ꯍꯣꯏ ꯆꯨꯝꯃꯤ ꯅꯍꯥꯟ ꯀꯩꯅꯣ ꯊꯦꯡꯅꯔꯝꯃꯤ ꯍꯟꯗꯛꯇꯤ ꯃꯦꯟꯐꯨꯠꯇꯨ ꯀꯣꯁ ꯄ꯭ꯂꯌꯥꯔ ꯑꯗꯨꯝꯣ ꯇꯥ ꯃꯥꯂꯅꯦ
ꯎꯝ ꯀꯣꯁꯨ ꯂꯩ ꯑꯗꯨꯏ ꯅꯨꯄꯥꯗ ꯑꯩ ꯃꯃꯥꯡ ꯀꯥꯏꯗ ꯑꯗꯨꯝ ꯎꯈꯔꯦ ꯑꯗꯨꯏ ꯃꯥꯏꯗꯤ ꯔꯤꯜꯁ ꯁꯦꯠꯂꯒ ꯑꯩ ꯔꯤꯜꯁ ꯑꯃ ꯊꯦꯡꯅꯔꯒ ꯐꯖꯕꯅꯦ
ꯑꯥ ꯑꯗꯩ ꯀꯩꯅꯣꯁꯨ ꯇꯧ ꯃꯥꯜꯂꯤꯅꯦ ꯃꯣꯏ ꯏꯁꯇ꯭ꯔꯣꯡꯃꯦꯟ ꯀꯥꯡꯕꯨꯒꯤ ꯅꯨꯡ ꯊꯥꯡꯒꯠꯄꯤ ꯈꯣꯠꯄꯤ ꯀꯥꯡꯕꯨꯗꯣ
ꯈꯪꯉꯦ ꯃꯈꯜ ꯈꯪꯉꯦ ꯑꯃ ꯇꯧꯋꯦ
ꯎꯝ ꯑꯩꯈꯣꯏ ꯁꯤꯗ ꯅꯍꯥꯟꯋꯥꯏ ꯂꯩꯃꯤꯟꯅꯔꯛꯄ ꯑꯩꯒ ꯕꯦꯁ ꯃꯥꯟꯅꯕ ꯏꯃꯥꯟꯅꯕꯗꯨ ꯑꯗꯨ ꯑꯗꯨꯗ ꯂꯩ ꯊꯦꯡꯅꯕ꯭ꯔꯣ ꯑꯗꯨꯗꯤ
ꯊꯦꯡꯅꯗꯦ ꯑꯩꯈꯣꯏ ꯑꯍꯟ ꯃꯈꯩꯗꯤ ꯈꯪꯉꯦꯕ
ꯊꯦꯡꯅꯗꯦꯕ ꯑꯗꯨꯗ ꯀꯩ
ꯍ
ꯄꯥꯎ ꯐꯪꯉꯗ꯭ꯔꯣ ꯃꯥꯁꯨ ꯑꯗꯨꯗꯤ ꯃꯥ ꯅꯣꯏ ꯍꯣꯁꯇꯦꯜꯗꯨꯗꯕꯨꯗꯤ ꯂꯩꯔꯝꯃꯣꯏ ꯀꯦꯝꯄꯁꯅ ꯀꯗ ꯔꯦꯟꯠ ꯂꯧꯔꯒꯗꯤ ꯂꯩꯔꯝꯗ ꯋꯥꯂꯦꯅ ꯈꯟꯕ꯭ꯔꯥ
ꯎ ꯑꯩꯈꯣꯏ ꯁꯤꯗ ꯂꯩꯃꯤꯟꯅꯕ ꯃꯣꯏ ꯔꯤꯁꯔꯁ ꯇꯧꯕ ꯑꯍꯜ ꯃꯈꯩꯗꯤ ꯈꯪꯉꯦ ꯍꯥꯏꯕꯅꯦꯕ
ꯑꯣ ꯅꯪ ꯅꯪꯅ ꯊꯦꯡꯅꯗ꯭ꯔꯤꯕ ꯄꯥꯎ ꯐꯥꯎꯅꯗꯣ ꯊꯣꯛ ꯂꯎꯅꯦ
ꯎ ꯐꯥꯎꯅ ꯑꯗꯨꯝ ꯑꯗꯨ
ꯀꯩꯅꯣ ꯇꯧꯒꯦ ꯍꯥꯏꯗꯤ ꯃꯥꯥꯏ ꯔꯦꯟꯖꯇꯨꯗ ꯆꯠꯂꯒ ꯁꯨꯝ ꯅꯣꯡꯐꯥꯗꯣꯛ ꯆꯥꯛ ꯆꯥꯔꯨꯔ ꯁ ꯑꯗꯨꯨꯝ ꯌꯥꯅꯦꯕ
ꯍꯣꯏ ꯑꯗꯨꯏ ꯁꯤ ꯀꯩꯅꯣ ꯇꯧꯗꯦ ꯍꯧꯖꯤꯛ ꯑꯩꯈꯣꯏ ꯁꯤꯗ ꯂꯩꯔꯤꯁꯦ
ꯑꯥ
ꯄꯨꯔꯥ ꯕꯦꯔꯥꯅꯦ ꯕꯦꯔꯥꯅꯦ ꯍꯥꯏꯗꯤ ꯎꯝ ꯑꯃ ꯍꯦꯛ ꯀꯩꯅꯣꯒꯤ ꯑꯩꯈꯣꯏ ꯕꯣꯜꯒꯤ ꯃꯇꯥꯡꯁꯦ
ꯑꯥ
ꯄꯩꯁꯥ ꯌꯎꯧꯕ ꯃꯇꯝꯅꯤꯅꯦ ꯑꯁ ꯂꯣꯏꯔꯦ ꯄꯨꯔꯥ ꯃꯩꯅꯤ ꯆꯠꯅꯔꯤꯁꯦ ꯕꯣꯜꯒꯤ ꯃꯇꯥꯡꯗ ꯍꯥꯏꯕꯣ
ꯑꯥ
ꯁꯣꯅꯥ ꯅꯍꯥꯟ ꯀꯩꯅꯣꯒꯤ ꯁꯥꯟꯅꯕꯩꯗꯣ
ꯑ
ꯀꯔꯤ ꯍꯥꯏꯒꯦ ꯑꯍꯥꯟꯕꯗ ꯃꯦꯁꯤꯅꯥ ꯀꯩꯅꯣ ꯂꯧꯈꯤꯕꯒꯤ ꯃꯇꯥꯡꯒꯤꯗꯣ
ꯎꯝ ꯎꯝ ꯎꯝ ꯎꯝ
ꯑꯗꯨ ꯃꯇꯝꯗ ꯅꯥꯡꯗꯣ ꯆꯜꯂꯨꯗꯦꯗꯅꯅꯥ ꯆꯜꯂꯨꯗ꯭ꯔ ꯃꯇꯨꯡꯗ ꯑꯗꯨꯒꯤ ꯃꯇꯨꯡꯗ ꯃꯥꯁꯤ ꯑꯃꯨꯛ ꯑꯥꯏ ꯑꯦꯝ ꯕꯦꯛ ꯇꯧ ꯅꯨꯃꯤꯠꯒꯤꯗꯣ
ꯎꯝ ꯎꯝ ꯎꯝ
ꯌꯥꯝ ꯆ ꯏ ꯃꯣꯏ ꯑꯗꯨꯏ ꯅꯨꯃꯤ ꯑꯗꯨꯏ ꯅꯨꯃꯤꯠꯀꯤꯗ ꯁꯤꯗ ꯐꯖꯤꯛꯇ ꯀꯥꯞꯄꯦ ꯀꯥꯥꯏꯅ ꯋꯥꯏꯔꯅꯤꯅ ꯍꯦꯛ ꯇꯥꯔꯤꯁꯦ
ꯑ
ꯆꯦꯟꯊꯣꯛꯅꯔꯦ ꯃꯥꯏꯀ꯭ꯔꯣꯐꯣꯟꯗꯤ ꯀꯩꯗꯤ ꯄꯨꯂꯞ ꯄꯨꯊꯣꯛꯅꯔꯦꯗ ꯑꯗꯣ
ꯑꯣ
ꯑ
ꯐꯨꯛꯇꯦ ꯀꯏꯋꯥꯏ ꯀꯞꯄꯤꯕ ꯅꯣꯏꯣꯁꯦꯜ ꯃꯃꯥꯡ ꯀꯥꯞꯄꯤꯔꯕ
ꯑꯥ ꯐꯔꯦ ꯇꯔꯦ ꯁꯤꯗ ꯑꯩꯁꯨ ꯑꯃ ꯂꯩꯕ ꯑꯗꯨꯅ ꯑꯩꯈꯣꯏ ꯑꯥ ꯍꯣꯁꯇꯦꯜ ꯍꯣꯁꯇꯦꯜꯗ ꯀꯥꯞꯁꯤꯟꯕ ꯅ
ꯃꯃꯥꯡ ꯏꯃꯥꯟꯅꯕꯗꯨꯅ ꯃꯣꯏ ꯑꯗꯨꯗꯕꯨꯗꯤ ꯆꯦꯝꯄꯤꯌꯟꯁ ꯂꯤꯛ ꯃꯇꯝꯒꯤꯗꯨ ꯑꯣꯏꯕꯅꯤ ꯑꯗꯨꯗ ꯅꯣꯏ ꯑꯃ ꯀꯦꯝꯄꯁꯀꯤ ꯂꯝꯕꯤ ꯃꯦꯟ ꯃꯌꯥꯏ ꯍꯥꯏꯗꯣꯏꯔꯥ ꯑꯩꯈꯣꯏ ꯁꯨꯝ ꯗꯥꯏꯁꯦꯛꯁꯟ ꯇꯧꯕ ꯂꯩꯇ꯭ꯔꯣ
ꯑꯪ ꯈꯪ ꯈꯪ ꯇꯤꯚꯤ ꯑꯆꯧꯕꯗ ꯀꯥꯕꯤꯦꯕꯗꯣ
ꯑ ꯑꯗꯨꯗ ꯀꯥꯞꯄꯤ ꯑꯗꯨꯗ ꯀꯥꯞꯄꯩ ꯃꯥꯅ ꯊꯥꯒꯠꯂꯛꯄ ꯊꯦꯡꯅꯈꯤꯅꯦ
ꯑꯥ ꯑꯗꯨꯗꯁꯨ ꯀꯥꯞꯄꯦ ꯍꯟꯗꯛꯇꯨ ꯌꯥꯗ꯭ꯔꯦꯑꯕ ꯀꯩꯅꯣꯝꯃ ꯍꯥꯏꯔꯛꯄꯅꯦ ꯃꯣꯏꯗꯣ
ꯑꯥ
ꯌꯥꯗꯕ ꯀꯩꯅꯣ ꯇꯧꯕꯤ
ꯑꯣꯄꯣꯛ
ꯑꯗꯨ ꯏꯅꯤꯗ
ꯑꯁ ꯃꯤ ꯈꯠꯅꯕꯗꯤ ꯌꯥꯎꯗ꯭ꯔꯣ ꯀꯩꯅꯣ ꯇꯧꯕꯗ ꯕꯣꯜꯒꯤꯗ
ꯕꯣꯔꯒꯠꯇꯤ ꯈꯠꯅꯗꯦꯗ ꯄꯥꯏꯞ ꯄꯥꯏ ꯂꯪꯅꯒꯨꯝꯕꯅꯤꯗ ꯎ ꯈ ꯐꯠꯇꯦ ꯈꯠꯅꯗꯕꯤꯗ ꯍꯥꯏꯗꯤ ꯐꯥꯒꯤ ꯑꯣꯏꯅ ꯃꯤꯗꯨ ꯃꯤ ꯅꯍꯥꯟ ꯐꯣꯇꯣꯒ꯭ꯔꯥꯐꯦꯟꯗꯣ
ꯎꯝ
ꯃꯦꯁꯤ ꯐꯦꯟ ꯈ ꯀꯥꯡꯉꯅ ꯄꯥꯏꯔ ꯆꯤꯡꯊꯣꯏꯏꯗꯅ ꯃꯈꯣꯛ ꯃꯈꯨꯠ ꯂꯣꯏ ꯄꯥꯏꯔꯒ ꯊꯥꯡꯗꯣꯏꯗꯅ ꯑꯗꯣ
ꯑꯥ ꯑꯁ ꯑ
ꯃꯤꯦꯁꯤꯅ ꯍꯦꯛꯇꯤꯛ ꯆꯪ ꯑꯍꯥꯟꯕꯒꯤꯗꯣ ꯑꯗꯩꯗꯤ ꯃꯣꯏ ꯀꯥꯡꯕꯨ ꯁꯥꯎꯅꯔꯗ ꯑꯁ ꯁꯥꯎꯅꯕ ꯍꯥꯏꯗꯤ ꯃꯣꯏ ꯑꯁꯁꯨꯃꯥꯏꯅ ꯇꯧꯒꯦ ꯍꯥꯏꯔꯒꯦ ꯀꯣ ꯑꯁ ꯉꯔꯥꯡ ꯅꯍꯪꯒꯗꯤ ꯍꯦ ꯕꯣꯜꯒꯗꯤ ꯗꯥꯏꯔꯦꯛ ꯏꯁꯇꯦꯗꯤꯌꯝꯗ ꯂꯥꯎꯕ ꯆꯞ ꯃꯥꯟꯅꯕꯅꯦ ꯀꯩꯅꯣ ꯁꯥꯟꯅꯕ ꯑꯔꯖꯦꯟꯇꯅꯥ ꯀ ꯎꯝ ꯍꯣꯁꯇꯦꯜ ꯑꯩꯈꯣꯏꯁꯤ ꯂꯣꯏ ꯀꯣꯏꯁꯤꯜꯂ ꯂꯩꯌꯦꯕ
ꯎꯝ ꯍꯖꯤꯦꯜ ꯅꯣꯏ ꯍꯧꯣꯖꯤꯛ ꯀꯌꯥꯅꯣ ꯁꯨꯔꯤꯁꯦ
ꯍꯧꯖꯤꯛ ꯑꯩꯈꯣꯏ ꯁ꯭ꯋꯥꯏ ꯈꯛꯇꯗ ꯋꯥꯟ ꯂꯩꯔꯦ ꯇꯨ ꯂꯩꯔꯦ ꯊ꯭ꯔꯤ ꯂꯩꯔꯦ ꯋꯥꯟ ꯇꯨ ꯊ꯭ꯔꯤ ꯐꯣꯔ ꯂꯩꯇꯕ꯭ꯔꯥ ꯐꯣꯁꯟ ꯅꯝꯕꯔ ꯐꯥꯏꯚꯀ ꯂꯩꯕꯣ ꯋꯥꯟ ꯇꯨ ꯊ꯭ꯔꯤ ꯐꯥꯏꯚ ꯂꯩꯒꯨꯝ ꯇꯧꯕꯅꯦ ꯑꯩꯈꯣꯏꯗꯣ ꯑꯗꯨ ꯁꯤꯗ ꯀꯣꯏꯁꯤꯜꯂꯛꯑꯅꯦꯕ ꯂꯩꯁꯦ ꯑꯗ ꯂꯩꯕꯗꯨꯗ ꯀꯥꯏ ꯑꯥꯔꯖꯦꯟꯇꯤꯅꯥ ꯂꯥꯎꯈꯤꯦꯗ ꯃꯦ ꯑꯁꯤ ꯃꯦꯁꯤ ꯂꯥꯎ
ꯎꯝ
ꯀꯌꯥ ꯑꯃꯦ ꯑꯩꯈꯣꯏꯁꯤ ꯍꯥꯏꯗꯤ ꯚꯤꯗꯤꯑꯣ ꯚꯤꯗꯤꯑꯣ ꯅꯝ ꯀꯥꯟꯗ ꯇꯥꯏꯌꯦ ꯃꯣꯏ ꯂꯥꯛꯑꯣꯗꯣ ꯏꯁꯇꯦꯗꯤꯌꯝꯒꯤ ꯂꯥꯛꯑꯣꯁ
ꯏꯁꯇꯦꯗꯤꯌꯝꯒꯤ ꯃꯥꯟꯕꯥꯟꯕꯗ ꯅꯣꯏ ꯑꯗꯨꯗꯤꯅꯦ ꯍꯧꯖꯤꯛꯀꯤ ꯍꯣꯁꯇꯦꯜ ꯃꯅꯥꯛ ꯅꯥꯀꯟꯗ ꯑꯣꯏꯈꯤꯕ꯭ꯔꯥ ꯍꯣꯏ ꯏꯃꯥꯟꯅꯕ ꯀꯥꯡꯕꯨ ꯃꯣꯏ ꯍꯧꯖꯤꯛ ꯑꯩ ꯉꯁꯥꯏ ꯍꯥꯏꯔꯤꯕ ꯏꯃꯥꯟꯅꯕ ꯍꯣꯏ ꯑꯗꯒꯤ ꯃꯣꯏ ꯈꯔ ꯂꯩꯕꯅꯦꯕ
ꯑꯥ
ꯃꯣꯏ ꯀꯩꯅꯣ ꯏꯁꯇꯨꯗꯦꯟ ꯌꯨꯅꯤꯌꯟ ꯌꯥꯎꯕ ꯀꯥꯡꯕꯨꯀꯣ ꯃꯣꯏꯅ ꯇꯔꯕꯨꯖ ꯊꯥꯈꯤꯕꯒꯤꯗꯣ ꯈꯪꯍꯧꯕ꯭ꯔꯥ
ꯑꯩ ꯈꯪꯍꯧꯗꯦꯕꯣ
ꯅꯪ ꯂꯥꯛꯇ꯭ꯔꯤ ꯃꯇꯝ ꯑꯣꯏꯔꯕ ꯑꯗꯨ ꯑꯣꯏꯗꯤ
ꯑꯩ ꯂꯥꯛ ꯀꯨꯏꯗꯔꯤꯗ ꯑꯗꯨꯢꯅꯦ
ꯑꯣ ꯑꯣ ꯑꯣ ꯅꯪ ꯑꯗꯨꯗꯤ ꯅꯪ ꯂꯥꯛꯇ꯭ꯩ ꯃꯪ ꯑꯣꯏꯔꯝꯃꯅꯤ ꯇꯔꯨ ꯖꯒꯥ ꯊꯥꯒ ꯇꯧꯕꯩ ꯀꯃꯥꯏ ꯇꯧꯈꯤꯕꯅꯦꯕ ꯑꯗꯨꯗ
ꯑꯗꯨꯗꯩ ꯍ ꯏꯃꯤ ꯃꯅꯨꯡꯗ ꯏꯃ ꯃꯅꯨꯡꯗ ꯃꯣꯏ ꯑꯗꯨꯏ ꯀꯩꯅꯣꯗꯨꯣ ꯈꯥꯁꯂꯦꯟꯗꯨꯣ ꯑ ꯀꯣꯏꯊꯣꯛꯑꯦ ꯑꯗꯨꯒ ꯀꯩꯅꯣ ꯇꯧꯔꯒ ꯃꯣꯏ ꯃꯈꯩꯅ ꯊꯥꯔꯒ ꯑꯗꯨꯝ ꯀꯩꯅꯣ ꯇꯥꯛꯑꯒ ꯌꯥꯎꯔꯛꯈꯤꯕꯅꯤ ꯏꯝꯄꯦꯛꯇꯔ ꯀꯩꯅꯣꯗ ꯎꯠꯈꯤꯕꯅꯤ
ꯑꯣ
ꯑꯦꯝ ꯌꯨꯒꯤ ꯁꯥꯇ꯭ꯔ ꯃꯈꯩꯅ ꯍꯥꯏꯗꯤ ꯁꯨꯃꯥꯏꯅ ꯀꯩꯅꯣ ꯇꯧꯔꯒ ꯇꯔꯥ ꯄꯨꯖ ꯊꯕ ꯈꯣꯠ ꯈꯣꯠꯄꯩꯒ ꯇꯧꯔꯒ ꯃꯤꯈꯩꯒ ꯂꯥꯛꯇ ꯇꯧꯅꯈꯤꯕꯅꯦꯕ